ꯍꯥꯏꯀꯣ
ꯑ
ꯍꯜꯂꯣ ꯇꯥꯗ꯭ꯔꯦ ꯁꯨꯝ ꯍꯤꯞꯔꯒ ꯂꯩꯌꯦ ꯇꯨꯡꯐꯝꯗ
ꯑ
ꯇꯨꯝꯐꯝꯗ ꯁꯨꯝ ꯍꯤꯞꯄꯒ ꯂꯩꯑꯦꯕ ꯅꯪꯗꯤ
ꯎꯝ ꯇꯥꯗꯦ ꯀꯩ ꯍꯥꯏꯕ꯭ꯔꯣ
ꯅꯠꯇꯦ ꯇꯨꯝꯐꯝꯗꯣ ꯁꯨꯝ ꯍꯤꯞꯔꯒ ꯂꯩꯌꯦ ꯅꯪꯗꯤ ꯀꯩꯗꯧꯔꯤꯅꯣ ꯍꯥꯏꯕꯅꯦ
ꯐꯝꯃꯤꯗ ꯇꯥꯏ ꯍꯧꯖꯤꯛꯇꯤ ꯀꯔꯤ
ꯑꯩꯒꯤ ꯑꯍꯥꯟꯕꯗ ꯑꯗꯨꯝ ꯇꯧꯋꯦꯕ ꯀꯩꯅꯣ ꯏꯁꯄꯤꯀꯔꯗꯣ
ꯎꯝ
ꯐꯖꯅ ꯇꯥꯗꯕ ꯍꯥꯏꯗꯤ ꯇꯥꯞꯅ ꯇꯥꯕꯗꯣ ꯑꯗꯨꯃꯥꯏꯅ ꯇꯧꯋꯤ ꯉꯁꯤꯗꯤ ꯑꯗꯨꯝ ꯌꯨꯝꯗ ꯂꯩꯕ꯭ꯔꯣ ꯊꯕꯛ ꯆꯠꯇ꯭ꯔꯣ ꯊꯕꯛꯀ
ꯀꯅꯥ ꯀꯅꯥ ꯂꯩꯒꯦ
ꯑꯩꯒ ꯑꯩ ꯗꯥꯒ ꯂꯩꯌꯦ ꯍꯧꯖꯤꯛꯇꯤ
ꯎꯝ
ꯅꯪꯗꯦ
ꯏꯊꯟ ꯂꯩ ꯍꯧꯖꯤꯛ ꯐꯝꯃꯒ ꯂꯩꯌꯦꯗ
ꯌꯨꯝꯗ ꯑꯗꯨꯝ ꯂꯩꯕ꯭ꯔꯥ ꯊꯕꯛ ꯆꯠꯇ꯭ꯔꯣ ꯉꯁꯤꯗꯤ꯫ ꯑꯣ ꯑꯩꯣꯏꯗ ꯍꯧꯖꯤꯛꯀꯅꯤ ꯁꯥꯕꯤꯀꯣ ꯃꯄꯥꯟꯁꯨꯇꯣꯛꯄ ꯇꯜꯂꯦ꯫
ꯋꯥꯔꯦ ꯉꯁꯤꯗꯤ ꯄꯨꯔ ꯁꯥꯗꯦꯗ ꯅꯣꯡ
ꯍꯣꯏ ꯑꯥ ꯉꯁꯤꯒ ꯉꯔꯥꯡ ꯑꯗꯨꯝ ꯍꯧꯖꯤꯛꯀꯅꯤ ꯈꯤꯇꯪꯗꯤ ꯇꯞꯊꯥꯏ ꯍꯥꯏꯕ ꯇꯥꯔꯦ꯫
ꯎꯝ ꯑꯗꯨ ꯍꯦꯛ ꯂꯣꯏꯔꯀꯥꯟꯗ ꯑꯃꯨꯛ ꯁꯥꯔꯛꯀꯅꯤꯅꯣ꯫
ꯄꯩꯁꯥ ꯑꯗꯨꯝ ꯑꯗꯨꯅꯦ꯫ ꯉꯁꯤꯗꯤ ꯀꯩ ꯁꯝ ꯆꯥꯔꯛꯀꯦ꯫
ꯃꯏꯅ ꯅꯪꯗꯤ꯫
ꯑꯩꯈꯣꯏ ꯑꯂꯨꯒ ꯀꯩꯅꯣ ꯈꯥꯃꯦꯟ ꯈꯥꯕꯗꯣ
ꯑꯣꯝ
ꯑꯗꯨ ꯆꯥꯔꯛꯑꯦ ꯑꯥ ꯆꯥꯏ꯫
ꯐꯩꯅꯦ꯫
ꯍꯥꯎꯗꯦꯗ ꯑꯈꯥꯕꯗꯤ ꯄꯥꯝꯗꯦꯕ
ꯑꯀꯥꯕꯗꯤ ꯄꯥꯝꯗꯦ꯫
ꯑꯥ
ꯎꯝ ꯄꯥꯝꯣ ꯑꯦ ꯀꯩꯒꯤ ꯄꯝꯗꯔ꯭ꯤꯕ
ꯌꯥꯝ ꯍꯥꯏꯗꯤ ꯑꯩ ꯑꯗꯨꯝ ꯍꯥꯏꯅꯗꯕꯗꯣ
ꯎꯝ
ꯑꯗꯨꯇꯥꯔꯦ ꯃꯤ ꯈꯔꯗꯤ ꯑꯈꯥꯕ ꯄꯥꯝꯝꯕ ꯂꯩꯌꯦꯕꯀꯣ ꯌꯥꯝ ꯑꯄꯥꯥꯝꯕꯗꯣ ꯑꯗꯣ ꯑꯩꯗꯤ꯫ ꯏꯟꯁꯥꯡ ꯈꯔ ꯍꯥꯔꯕꯁꯨ ꯑꯗꯨꯝ ꯃꯍꯤ ꯐꯥꯎ ꯈꯤꯇꯪ ꯈꯥꯕꯗ ꯑꯗꯨ ꯑꯩꯗꯤ ꯑꯗꯨ ꯄꯥꯝꯅꯦꯕ꯫ ꯥꯍꯩꯏꯅꯥꯗꯕ꫰ꯍꯥꯏꯕ ꯇꯥꯔꯦ꯫
ꯆꯥꯕꯗ ꯌꯥꯗꯕ꯭ꯔꯥ
ꯍꯣꯌ ꯁꯨꯛꯄꯥꯝ ꯄꯥꯝꯗꯕꯗꯣ
ꯎꯝ ꯌꯥꯔꯣꯏ ꯌꯥꯔꯣꯏ ꯅꯪ ꯑꯍꯥꯎꯕꯖꯥ ꯌꯥꯔꯣꯏ꯫
ꯑꯇꯩ ꯑꯍꯥꯎꯋꯥꯏ ꯍꯥꯏꯁꯤꯗꯤ ꯑꯩꯉꯣꯟꯗꯗꯤ ꯁꯥꯒꯨꯝꯕꯅ ꯍꯥꯎꯋꯦꯕ꯫
ꯑꯗꯨ ꯑꯗꯨ ꯑꯣꯏꯔꯁꯨ ꯁꯥꯖꯁꯨ ꯈꯔꯥ ꯈꯥꯕ ꯑꯃ ꯂꯩꯗꯅ ꯈꯔ ꯈꯥꯕꯒ ꯊꯝꯃꯒ ꯆꯥꯕꯗꯣ
ꯆꯥꯅꯤ ꯑꯩꯗ ꯈꯥꯕꯗꯤ ꯍꯥꯞꯔꯍꯦ꯫
ꯎꯝ
ꯅꯪꯗꯤ ꯄꯥꯝꯕ꯭ꯔꯥ ꯑ ꯈꯥꯕ
ꯑꯁ ꯄꯥꯝꯕ ꯄꯥ ꯈꯥꯉꯥꯗꯦꯗꯥ ꯅꯣꯡꯃꯥꯡꯈꯒ ꯃꯌꯦꯡꯒ ꯏ ꯉꯥꯒꯤ ꯍꯔꯨꯝ ꯍꯥꯌꯕꯔ ꯇ ꯇꯧꯔꯤꯗꯤ ꯆꯥꯏ꯫
ꯑꯣ ꯑꯁꯨ ꯈꯦꯋꯥꯗꯅ ꯑꯗꯨꯗꯤ꯫
ꯑꯗꯨꯗꯤ ꯅꯪ ꯑꯩꯕꯨ ꯆꯥꯏꯕ ꯌꯥꯔꯣꯏꯗ꯫
ꯎꯝ ꯍꯥꯏꯗꯤ ꯑꯁꯤ ꯍꯥꯏꯗꯤ ꯃꯤ ꯑꯌꯥꯝꯕ ꯈꯥꯕꯗꯣ ꯌꯥꯝ ꯄꯥꯝꯗꯦꯕꯀꯣ ꯄꯥꯝꯕ ꯃꯤꯁꯨ ꯌꯥꯎꯋꯦ ꯑꯗꯨꯕꯨ ꯍꯣꯏ ꯌꯥꯝ ꯄꯥꯝꯕ ꯃꯤꯁꯨ ꯌꯥꯎꯋꯦ ꯌꯥꯎꯋꯦ꯫
ꯎꯝ ꯏꯁ ꯀꯣꯜꯒ ꯆꯥ ꯐꯥꯎ ꯂꯩ꯫
ꯑꯍꯣꯏ ꯑꯗꯨꯅꯦ ꯍꯥꯏꯗꯤ ꯑꯁꯤ ꯑꯈꯥꯕ ꯑꯁꯥꯡꯕ ꯂꯩꯌꯦꯅ ꯑꯃꯑ꯫ ꯀꯣꯀꯣꯗꯜ ꯃꯟꯕꯗꯣ ꯈꯪꯉꯤꯀꯣꯅ ꯍꯥꯏꯕꯗꯣ
ꯕꯤꯇꯔ ꯒꯥꯔꯗ ꯑꯥ ꯑꯗꯨꯗꯣ ꯀꯩ ꯍꯥꯏ ꯍꯧꯖꯤꯛꯁꯨ ꯆꯥꯛ ꯆꯥꯗꯝꯅꯤ ꯈꯪꯗꯦ
ꯑꯗꯨꯅꯦ ꯃꯤꯗꯤ ꯑꯗꯨꯝ ꯍꯥꯏꯗꯤ
ꯀꯔꫭꯠ ꯑꯈꯥꯕꯤ
ꯑꯥ ꯀꯥꯔꯣ ꯑꯈꯥꯕꯤꯍꯣ ꯑꯗꯨꯃꯥꯏꯅ ꯇꯥꯛꯒ ꯑꯗꯨꯃꯥꯏꯅ ꯇꯧꯔꯒ ꯃꯤꯗꯤ ꯑꯗꯨꯝ ꯐꯨꯠ ꯇꯔꯨꯠ ꯍꯥꯏꯔꯝꯅꯦ
ꯎꯝ
ꯐꯨꯠꯁꯨ ꯐꯨꯠꯇꯅ ꯊꯣꯡꯗꯣꯛ ꯊꯣꯡ ꯑꯗꯨꯝ ꯆꯥꯕꯗꯣ ꯍꯥꯏꯗꯤ ꯔꯣ ꯑꯣꯏꯅ ꯆꯥꯕꯗꯣ ꯑꯗꯨꯁꯨ ꯂꯩꯕ ꯃꯤ ꯈꯔꯗꯤꯀꯣ ꯌꯥꯝ ꯄꯥꯝꯅꯤꯗꯤ
ꯃꯌꯥꯏꯒꯤ ꯍꯦꯛ ꯀꯛꯊꯛꯑ ꯀꯥꯟꯗ ꯃꯅꯨꯡꯒꯤ ꯃꯔꯨꯗꯣ ꯆꯥꯕꯁꯨ ꯂꯩꯅꯤ ꯃꯣꯏꯗꯤ
ꯑꯗꯨꯅꯦ ꯍꯣꯏ ꯑꯩꯗꯤ ꯑꯗꯨꯝ ꯃꯔꯣꯏ ꯃꯅꯝꯗꫭ ꯌꯥꯝ ꯊꯤꯌꯦꯒ
ꯑꯗꯨꯝ ꯂꯥꯡꯗꯝꯈꯤ
ꯑꯥ ꯃꯅ ꯃꯅꯝꯗꯣ ꯄꯥꯝꯗꯦ ꯀꯣꯛ ꯆꯤꯛꯑꯦꯕ ꯑꯗꯨ ꯃꯅꯝ ꯅꯝꯕꯗ
ꯍꫭꯏꯅꯦ
ꯅꯪ ꯅꯊꯟ ꯂꯩꯕ꯭ꯔꫭ ꯍꯥꯏꯗꯤ
ꯍꯧꯖꯤꯛꯔꫭ
ꯅꯠꯇꯦ ꯑꯗꯨꯝ ꯅꯊꯟꯇ ꯂꯩꯕ꯭ꯔꯥ ꯍꯥꯏꯅꯤꯗ ꯑꯣ ꯑꯣ
ꯍꯧꯖꯤꯛꯄꯨꯗꯤ ꯎꯝ ꯃꯁꯥ ꯃꯁꯥꯒꯤ ꯊꯕꯛ ꯇꯧꯕ
ꯑꯣ
ꯇꯨꯝꯕꯁꯨ ꯌꯥꯎꯔꯅꯤ ꯐꯣꯟ ꯌꯦꯡꯕꯁꯨ ꯌꯥꯎꯔꯅꯤ ꯆꯠꯄꯁꯨ ꯌꯥꯎꯔꯅꯤ ꯇꯤꯚꯤ ꯌꯦꯡꯕꯁꯨ ꯌꯥꯎꯔꯅꯤ ꯎꯝ ꯀꯣꯏꯕ ꯆꯠꯄꯁꯨ ꯌꯥꯎꯔꯅꯤ ꯍꯣꯏ
ꯆꯤꯛꯅ ꯂꯩꯕ ꯌꯥꯝ ꯅꯨꯡꯉꯥꯏꯅꯦ ꯑꯗꯨꯗꯤ
ꯑꯧ ꯍꯨꯏꯒ ꯂꯩꯃꯤꯟꯅꯕꯅ ꯆꯤꯛꯏ
ꯃꯔꯛꯇꯤ ꯃꯤ ꯂꯩꯗ꯭ꯔꯁꯨ ꯅꯨꯡꯉꯥꯏꯇꯦꯕꯀꯣ ꯏꯊꯟꯇ ꯂꯩꯔꯤꯁꯨ ꯌꯥꯝ ꯍꯥꯏꯗꯤ ꯌꯥꯝ ꯆꯤꯛꯄꯗꯣ ꯅꯨꯡꯉꯥꯏꯇꯦ ꯃꯔꯛꯇꯤꯀꯣ ꯃꯔꯛꯇꯤ ꯃꯤ ꯍꯥꯏꯗꯤ ꯆꯤꯛꯄꯗꯣ ꯂꯩꯕ ꯅꯨꯡꯉꯥꯏꯗꯕ ꯃꯔꯛ ꯃꯤ ꯌꯥꯝ ꯍꯟꯅꯤꯡꯕꯗꯣ ꯑꯗꯨꯝ ꯂꯩ ꯐꯥꯎꯋꯦꯗꯅ ꯃꯔꯛꯇꯤ ꯂꯥꯡꯅꯤꯡꯕ ꯀꯥꯟꯗ ꯑꯗꯨꯃꯥꯏꯅ ꯑꯗꯨꯁꯨ ꯐꯩ
ꯑꯣ ꯈꯥꯕꯦꯟ ꯈꯥꯕꯦꯟ ꯍꯥꯏꯕꯅꯤꯀꯣ ꯅꯪ ꯌꯦꯟꯖꯥꯡꯗꫭ
ꯑꯥ ꯈꯥꯃꯦꯟ ꯑꯈꯥꯕꯗꯣ
ꯑꯣ ꯈꯃꯦꯟ ꯑꯈꯥꯕ ꯉꯥꯏꯌꯨ
ꯑ ꯑ ꯀꯩꯗꯧꯔꯒꯦ
ꯈꯥꯃꯦꯟ ꯑꯈꯥ ꯑꯩ ꯉꯥꯏꯈꯣ ꯑꯩ ꯑꯩ ꯅꯤꯡꯁꯤꯡꯈꯤꯒꯦ ꯀꯩꯅꯦ
ꯅꯠꯇꯦ ꯑꯃ ꯂꯩꯗꯅ ꯑꯥ ꯈꯤꯇꯪ ꯔꯥꯎꯟ ꯗꯧꯅ ꯇꯧꯕꯗꯣ
ꯑ ꯔꯥꯎꯟ ꯔꯥꯎꯟꯇꯔꯒ ꯃꯀꯛ ꯃꯀꯛꯀꯤ ꯇꯥꯏꯞꯇ ꯇꯧꯕꯗꯨ ꯑꯗꯨꯔꯣ
ꯄꯝꯀꯤꯟ ꯄꯝꯀꯤꯟꯒ ꯃꯥꯟꯅꯕꯗꫭ
ꯑꯠꯆꯥ ꯆꯥ ꯑꯩꯗꯣ ꯈꯔ ꯅꯔꯚꯁ ꯆꯠꯄ ꯑꯈꫭꯏ ꯄꯥꯔꯇꯤꯗ ꯑꯗꯨꯅꯦ ꯑꯩ ꯉꯁꯥꯏ ꯈꯜꯂꯤꯕꯅꯤ ꯀꯔꯤꯅꯣꯅ
ꯀꯌꯥ ꯍꯧꯖꯤꯛꯇꯤ ꯈꯪꯉꯦꯀꯣ
ꯎꯝ
ꯎꯝ
ꯈꯪꯉꯦ
ꯍꯥꯏꯗꯤ ꯎꯝ ꯃꯥꯗꯤ ꯑꯩꯈꯣꯏ ꯑꯗꯨꯝ ꯈꯪꯉꯁꯨ ꯃꯥꯏꯗꯤ ꯀꯣꯛꯇ ꯑꯗꯨꯝ ꯅꯤꯡꯁꯤꯡꯂꯥꯛꯇꯕꯗꯣ ꯂꯩꯕ ꯃꯇꯝꯀꯣ
ꯎꯝ
ꯅꯪꯒꯤ ꯁꯤꯅꯦ ꯂꯥꯁ ꯑꯣ ꯂꯩ ꯂꯣꯏꯔꯒꯦꯔꯥ ꯁꯤ ꯃꯊꯪꯗ
ꯍꯥꯥ
ꯑꯁꯤꯅ ꯂꯥꯛꯁꯔꯕ ꯅꯪꯒꯤ ꯀꯩꯅꯣꯗꯣ ꯇꯥꯛꯁꯗꯣ
ꯅꯠꯇꯦ
ꯋꯥꯠꯂꯤꯕ꯭ꯔꯣ
ꯌꯥꯞꯄꯁ
ꯑꯅꯧꯕ꯭ꯔꯣ ꯀꯩ ꯑꯗꯨꯃꯥꯏꯅ
ꯀꯩ ꯍꯥꯏꯅꯦ ꯍꯣꯏ ꯍꯣꯏ ꯅꯪ ꯈꯜꯂꯤꯁꯤꯡꯁꯨ ꯂꯣꯏ ꯆꯨꯝꯃꯕꯅꯦ ꯑꯗꯨꯗꯑꯣꯏꯔꯗꯤ ꯐꯔꯛꯃꯅꯤ ꯍꯥꯏꯔꯨꯔꯅ ꯃꯈꯥ ꯇꯥꯔꯅꯨ ꯇꯥꯅꯤꯡꯗ꯭ꯔꯦ
ꯎꯝ ꯈꯨꯝꯃꯥꯗꯧꯋꯦ
ꯑꯦ ꯑꯗꯨꯗꯤ ꯇꯨꯃꯤꯟꯅ ꯂꯩꯔꯨꯁꯦ ꯍꯥꯏꯕꯔꯣ ꯏꯕꯥꯅꯤ
ꯁꯥꯁꯨ ꯁꯥꯗꯦ
ꯍꯣꯏ ꯑꯗꯨꯝ ꯌꯥꯏ ꯍꯥꯏꯕ ꯇꯥꯔꯦ ꯉꯁꯤ ꯋꯦꯗꯔꯁꯤꯗꯤ
ꯇꯨꯃꯣ ꯍꯥꯏꯕ ꯋꯦꯗꯔꯅꯤ
ꯑꯗꯨꯅꯦ
ꯁꯥꯔꯁꯨ ꯇꯨꯝꯃꯒꯦ ꯉꯥꯏꯍꯥꯛ ꯂꯩꯔꯒ ꯅꯪ ꯍꯥꯟꯅ ꯇꯨꯝꯔꯝꯃꯣ
ꯑꯩꯕꯨꯗꯤ ꯇꯨꯝꯃꯣꯏꯗ
ꯀꯩꯒꯤꯅꯣ ꯊꯨꯝꯃꯣꯗ
ꯏꯁ ꯅꯪ ꯅꯪꯐꯥꯎ ꯇꯨꯝꯅꯤꯡꯗ꯭ꯔꯒ ꯑꯩꯕꯨ ꯇꯨꯝꯃꯣ ꯍꯥꯏꯕꯗꯨꯗꯤ ꯇꯨꯝꯃꯣ ꯍꯥꯏꯕ ꯋꯥ ꯇꯨꯝꯃꯣ ꯍꯥꯏꯕꯒꯤ ꯋꯦꯗꯔꯅꯤ ꯍꯥꯏꯅ ꯍꯥꯏꯅ ꯍꯥꯏꯔꯛꯑꯒ ꯅꯪꯅ
ꯑꯁ ꯉꯁꯥꯏꯗꯣ ꯇꯨꯝꯒꯦ ꯇꯧꯔꯝꯕꯅꯦ ꯑꯗꯣ ꯇꯨꯝꯅꯤꯡꯗꯕ ꯑꯃꯨꯛꯀ
ꯑꯗꯨꯅꯤ ꯇꯨꯝꯅꯤꯡꯕ ꯃꯇꯝꯗ ꯇꯨꯝꯗ꯭ꯔꯗꯤ ꯑꯃꯨꯛ ꯇꯨꯝꯕ ꯌꯥꯔꯣꯏ
ꯀꯩꯕ
ꯇꯨꯝꯅꯤꯡꯕꯥ ꯃꯇꯝꯗꯣ ꯇꯨꯝꯅꯤꯡꯗꯔꯥꯗꯤ ꯑꯃꯨꯛ ꯇꯨꯝꯕꯥ ꯌꯥꯔꯣꯏꯕ
ꯑꯥ ꯑꯗꯨꯃꯥꯏ ꯇꯧꯋꯦ ꯑꯗꯨꯕꯨ ꯋꯥꯟꯁ ꯇꯨꯝꯅꯤꯡꯈ꯭ꯔꯕ ꯎꯝ ꯐꯥꯅꯤꯌꯥꯝꯝ ꯍꯩꯗꯣꯛꯑꯁꯨ ꯁꯨꯛꯑꯣꯏ ꯑꯣꯏꯔꯔꯣꯏ
ꯑꯩꯒꯤ ꯑꯩꯒꯤ ꯏꯅꯥꯛꯇ ꯂꯩꯔꯒ ꯂꯥꯡꯒꯦꯔꯥ ꯈꯣꯠꯀꯦꯔꯥ ꯇꯧꯔꯁꯨ ꯁꯨꯀꯇꯨꯝ ꯇꯨꯝꯃꯣꯏ
ꯑꯗꯨꯗꯤ ꯌꯥꯝ ꯐꯩꯅꯦ ꯑꯩꯈꯣꯏ ꯑꯩꯗꯤ ꯃꯩꯐꯥꯎ ꯑꯗꯨꯝ ꯑꯗꯨꯗꯤ ꯑꯣꯐꯔꯗꯨꯅ ꯑꯗꯨꯝ ꯊꯝꯃꯗꯤ ꯇꯨꯝꯕ ꯉꯝꯗꯦ
ꯑꯁ
ꯂꯥꯡꯕꯕꯨꯗꯤ ꯑꯩꯗꯤ ꯁꯥꯎꯔꯛꯀꯥꯅꯤ
ꯂꯥꯡꯇꯥꯔꯦꯅꯦ
ꯅꯪ ꯅꯪꯒ ꯅꯪꯒ ꯂꯩꯕꯅ ꯃꯤꯗꯤ ꯌꯥꯝ ꯅꯨꯡꯉꯥꯏꯔꯝꯅꯤ ꯑꯗꯨꯗꯤ ꯏꯁ ꯃꯥ ꯈꯪꯒꯗꯕꯩ ꯇꯥꯏꯞꯇꯥꯀꯣ
ꯀꯩꯕ
ꯑꯩ ꯇꯨꯝꯃꯦꯅ ꯈꯪꯒꯗꯕꯒꯤ ꯇꯥꯏꯞꯇ
ꯑꯦ ꯈꯪꯗ꯭ꯔꯁꯨ ꯌꯦꯡꯕꯥꯇꯥꯕꯅꯦ
ꯌꯥꯏ ꯌꯥꯏ ꯀꯅꯥ ꯀꯅꯥ ꯉꯝꯒꯦꯔꯥ ꯌꯦꯡꯉꯣ
ꯑꯥ ꯌꯦꯡꯁꯤꯅ ꯑꯗꯣ ꯅꯪ ꯉꯝꯔꯥꯗꯤ ꯑꯩ ꯑꯩ ꯉꯝꯔꯥꯗꯤ ꯀꯩꯗꯧꯗꯣꯏꯅꯣ ꯍꯥꯏꯔꯛꯑꯣ
ꯐꯨꯅꯁꯤꯅꯦ
ꯅꯪ ꯉꯝꯔꯥꯗꯤ
ꯑꯩ ꯉꯝꯃꯒꯁꯨ ꯐꯨꯗꯗꯣꯔꯤꯕ ꯑꯥ ꯑꯩ ꯑꯩꯅ ꯉꯝꯃꯥꯕ ꯅꯪꯅ ꯄꯨꯖꯧꯅꯦ ꯑꯩꯅ ꯍꯦꯛ ꯉꯝꯕ ꯑꯩꯅ ꯐꯨꯒꯦ
ꯌꯥꯏꯏ
ꯑ
ꯐꯅꯤꯣ ꯍꯥꯏ ꯆꯩꯒꯦ
ꯑꯁ ꯌꯥꯝ ꯄꯤꯛꯅꯩꯗꯨꯗ ꯉꯁꯤꯁꯦ ꯆꯠꯊꯣꯛꯄꯁꯨ ꯀꯩ ꯇꯧꯕ ꯄꯨꯊꯣꯛꯇꯕꯁꯨ ꯀꯩꯗꯧꯕ ꯑꯁ ꯅꯨꯡꯉꯥꯏꯇꯦ
ꯆꯠꯊꯣꯛꯅꯤꯡꯉꯥꯏ ꯊꯕꯛ ꯂꯩꯕ꯭ꯔꯥꯅꯦ
ꯔꯥꯏ ꯀꯦꯗ
ꯑꯗꯨꯗꯤ ꯇꯨꯝꯃꯣ
ꯇꯨꯝꯃꯒꯅ ꯑꯃꯨꯛ ꯉꯥꯏꯍꯥꯛ ꯂꯩꯔꯒ ꯆꯥꯛ ꯊꯣꯡꯈ꯭ꯔꯅꯤ ꯆꯥꯛ ꯆꯥꯅꯅꯕ
ꯅꯣꯏ ꯅꯣꯏ ꯈꯣꯟꯖꯦꯜꯥ ꯇꯥꯕꯗ ꯌꯥꯝ ꯀꯪꯒꯗꯕ ꯃꯥ ꯂꯩꯕ
ꯑꯁ ꯊꯕꯣꯏꯁ ꯌꯥꯝ ꯀꯥꯏ
ꯅꯣꯏꯕꯅꯦ
ꯎꯝ
ꯁ ꯃꯣꯏꯁ ꯑꯣꯏꯅ ꯌꯥꯑꯗ
ꯐꯥꯒꯤ ꯇꯧꯔꯤꯗ ꯅꯪ ꯍꯥꯏ ꯆꯨꯝꯃꯤꯩꯅ
ꯇꯨꯝꯃꯦꯔꯣꯀꯣ ꯑꯗꯨꯅꯦ ꯅꯣꯏ ꯅꯤꯡꯉꯗꯤ ꯇꯨꯝꯃꯣꯑꯣ ꯅꯨꯡꯊꯤꯤꯟꯗ
ꯇꯨꯝꯃꯁꯨ ꯅꯣꯏꯔꯛꯑꯔꯣꯏꯗꯕ ꯉꯥꯡꯅꯤ
ꯄꯤꯁ ꯅꯪꯁꯨ ꯑꯩꯁꯨ ꯆꯞ ꯃꯥꯟꯅꯩ ꯑꯗꯨꯗꯤ
ꯁꯥꯔꯁꯨ ꯎ ꯑꯣꯏꯗꯛꯇ ꯎꯝ ꯄꯥꯎꯗ
ꯑꯦꯁ ꯑꯩꯗꯤ ꯅꯣꯏꯅꯤꯡꯕꯅ ꯑꯗꯨ ꯅꯣꯏꯊꯣꯛꯄ ꯌꯥꯗꯕ
ꯑꯣ ꯁꯣꯁꯦꯠ ꯅꯨꯡꯉꯥꯏꯕꯤꯗꯗ ꯑꯉꯥꯡꯁꯦ
ꯑꯗꯨꯅꯦ
ꯅꯣꯏꯅꯤꯡꯕ꯭ꯔꯣ
ꯅꯣꯏꯅꯤꯡꯉꯦꯕ ꯅꯣꯏꯅꯤꯡꯉꯦ ꯑꯗꯨ ꯅꯣꯏꯊꯣꯛꯄ ꯌꯥ ꯑꯗꯨꯗ ꯆꯥꯛ ꯌꯥꯝ ꯆꯥꯏꯌꯦꯕꯀꯣ ꯑꯩꯁꯦ ꯑꯗꯣ ꯑꯩꯗꯤ ꯏꯊꯦꯡꯩꯅꯁꯨ ꯇꯨꯡꯅꯤꯡ ꯑꯗꯨꯗꯤ ꯑꯗꯨꯝ ꯑꯗꯨ ꯑꯗꯨꯕꯨ ꯁꯨꯡꯌꯥ ꯌꯥꯗꯦꯕ
ꯂꯥꯛꯇꯔꯗ ꯃ ꯆ ꯍꯥꯖꯦ ꯐꯔꯒꯦꯅ
ꯅꯣꯏ ꯊꯣꯛꯣꯛꯄ ꯌꯥꯗꯕꯗꯣ ꯆꯥꯔꯁꯨ ꯅꯣꯏꯗꯕꯗꯣ ꯏꯁꯁ ꯆꯥꯕꯗꯤ ꯌꯥꯝ ꯍꯥꯏꯕꯅꯦ ꯆꯥꯕꯗꯤ ꯌꯥꯝ ꯍꯥꯏꯕꯅꯦꯍꯦ ꯑꯩꯈꯣꯏꯁ ꯆꯥꯕꯗꯗꯤ ꯌꯥꯝ ꯍꯥꯏꯕꯅꯦꯕ ꯉꯝꯒꯗꯕ ꯃꯤ ꯂꯩꯇꯦꯕ
ꯑꯣ ꯑꯗꯨꯝꯕꯗꯨꯅꯤꯅꯦ
ꯎꯝ
ꯐ ꯑꯖꯔꯕꯨ
ꯎꯝ ꯑꯗꯨꯅꯦ ꯅꯍꯥꯟꯀꯣ
ꯎꯝ
ꯑꯩ ꯍꯣꯁꯇꯦꯜ ꯂꯩꯔꯤꯀꯥꯟꯗꯤ ꯅꯪ ꯆꯥꯛ ꯆꯥꯕꯗꯣ ꯅꯅꯥꯊꯨꯟ ꯆꯥꯎꯕꯒꯤꯅꯥꯨꯗꯣ ꯂꯣꯏꯅ ꯆꯠꯈ꯭ꯔꯕꯅꯦ ꯍꯥꯏ ꯑꯗꯨꯝ ꯃꯣꯏꯅ ꯐꯥꯒꯤꯗꯧꯕ
ꯑ
ꯑꯗꯣ ꯍꯧꯖꯤꯛꯇꯤ ꯑꯩ ꯅꯣꯡꯃꯥ ꯏꯃꯥꯟꯅꯕꯤꯈꯣꯏ ꯁꯦꯡꯅꯕ ꯆꯠꯄ ꯑꯗꯨꯦꯡꯅꯔꯦ ꯍꯧꯖꯤꯛꯇꯤ ꯅ ꯏꯊꯨꯁꯨ ꯂꯩꯇ꯭ꯔꯦ ꯑꯗꯨꯕꯨ ꯀꯥꯡꯕꯨꯗ ꯆꯥꯛ ꯆꯥꯔꯒ ꯀꯗꯥꯏ ꯆꯥꯕ꯭ꯔꯥ ꯍꯥꯏꯅ ꯑꯩꯕꯨ ꯐ ꯑꯩꯕꯨ ꯂꯥꯛꯅꯕꯅꯤꯅ ꯃꯣꯏꯅ
ꯅꯨꯡꯉꯥꯏꯖꯅ ꯅꯨꯡ ꯁꯤꯕꯤꯗ
ꯎꯝ
ꯃꯩ ꯂꯥꯛꯄ꯭ꯔꯣ
ꯑꯧ ꯂꯥꯛꯦꯁꯦ ꯑꯗꯨꯗꯤ
ꯑꯣ ꯀꯣꯏꯅꯅꯨꯡꯖ ꯀꯣꯏꯗꯔꯤ
ꯑꯣ ꯃꯩꯗꯤ ꯑꯗꯨꯝ ꯂꯥꯛꯑꯦ
ꯎꯝ ꯍꯥꯎ ꯏꯔꯇꯕꯤꯤ ꯌꯦꯒꯅꯤ
ꯑꯣ ꯗ꯭ꯔꯃꯥ ꯌꯦꯡꯕ꯭ꯔꯥ
ꯇꯤꯚꯤꯅ ꯑꯩꯕꯨ ꯀꯧꯔꯦ
ꯀꯔꯝꯕ ꯗ꯭ꯔꯃꯥ ꯃꯨꯚꯤ ꯌꯦꯡꯕꯅꯣ
ꯀꯥꯏꯔꯔꯤꯗ꯭ꯔꯃꯅ ꯍꯁꯃꯤ ꯑꯗꯤꯤꯡ ꯇꯒ
ꯇ
ꯇꯇꯅꯤꯅꯤ ꯀꯩꯒꯤ
ꯂꯩꯔꯦ ꯆꯍꯤ ꯆꯍꯤ ꯀꯌꯥ ꯁꯅꯦ ꯑꯗꯨꯗꯤ ꯑꯅꯤ ꯑꯍꯨꯝ ꯆꯍꯤ ꯇꯔꯥ ꯁꯨꯗ꯭ꯔꯤꯕ ꯃꯥꯜꯂꯦ ꯑꯗꯨꯗꯤ
ꯎꯝ ꯑꯗꯨ ꯅꯠꯇꯗ
ꯀꯠꯇꯨ ꯌꯦꯡꯉꯤ ꯍꯣꯏꯗ ꯍꯣꯏ ꯑꯗꯨꯝ ꯌꯦꯡꯉꯤ ꯌꯧꯗꯤ ꯌꯧꯔꯤꯅꯤ ꯍꯥꯏꯗꯤ ꯐ꯭ꯔꯣꯖꯥ ꯍꯥꯏꯗꯤ ꯅꯠꯇ ꯅꯠꯇꯦ ꯅꯠꯇꯦ ꯕꯔꯕꯤꯒꯤꯒꯨꯝꯕꯀꯣ
ꯎꯝ
ꯑꯗꯨꯝ ꯌꯨꯝꯗ
ꯗꯤ ꯑꯣꯝꯂꯒꯗꯤ